ꯍꯜꯂꯣ
ꯑꯣ ꯇꯥꯦ ꯇꯥꯏꯔꯦ ꯍꯟ ꯇꯥꯏ
ꯎꯝ ꯑꯗꯨꯅꯦ ꯑꯁ ꯈꯪꯗꯦ ꯅꯦꯠꯁꯦ ꯐꯖꯅ ꯁꯥꯟꯅꯔꯦ ꯑꯩꯈꯣꯏꯅꯤꯗ
ꯍꯣꯏ ꯑꯩꯗꯤ ꯑꯁ ꯇꯥꯗ꯭ꯔꯗꯤ ꯑꯃꯨꯛꯀꯁꯨꯨꯅ ꯈꯜꯂꯨꯔꯦ
ꯑꯗꯨꯅꯤ
ꯀꯩꯗꯧꯔꯃꯤꯅꯣꯅꯣ ꯍꯧꯖꯤꯛꯄꯣ ꯆꯥꯔꯦ ꯇꯣꯛꯈ꯭ꯔꯦꯗ
ꯑꯩꯁꯦ ꯑꯩꯁꯨ ꯆꯥꯛ ꯆꯥꯕ ꯂꯣꯏꯔꯒ ꯈꯤꯇꯪ ꯐꯝꯃꯒ ꯑꯗꯨꯝ ꯃꯥꯡꯉ ꯂꯩꯕꯅꯤ
ꯎꯝ ꯑꯩꯁꯨ ꯉꯁꯤꯒꯤ ꯀꯩꯅꯣꯁꯦ ꯂꯣꯏꯁꯟꯅꯤꯡꯕꯅꯦꯕꯀꯣ ꯉꯁꯤ ꯂꯣꯏꯁꯟꯅꯤꯡꯕꯅꯦ ꯑꯩꯁꯦ ꯑꯗꯣ ꯍꯧꯖꯤꯛ ꯐꯔ ꯇꯥꯗꯧ ꯃꯥꯜꯂꯦ ꯅꯪꯒ ꯋꯥꯔꯤ ꯁꯥꯟꯅꯔꯕ ꯃꯇꯨꯡ ꯑꯩ ꯊꯝꯗ ꯌꯥꯔꯔꯣꯏꯕ ꯍꯈꯣꯏ ꯅꯨꯡꯊꯥ ꯌꯦꯡꯗꯕ ꯌꯥꯔꯔꯣꯏ ꯑꯩꯗꯣ ꯊꯕꯛ ꯆꯠꯊꯣꯛꯀꯦ ꯇꯧꯕꯅꯦꯕꯀꯣ ꯑꯗꯨꯒꯤꯅꯦꯕ ꯑꯩꯅ ꯏꯔꯨꯗꯒꯦ ꯇꯧꯔꯤꯅ ꯍꯥꯏꯗꯣ
ꯎꯝ ꯀꯥꯏꯗꯒꯤꯦ
ꯎꯝ
ꯑꯁ ꯑꯗꯨꯝ ꯑꯇꯣꯞꯄꯗ ꯂꯣꯏꯁꯤꯜꯂꯁꯨ ꯌꯥꯏꯗ ꯀꯥꯏꯗꯦꯗ ꯑꯗꯨꯝ ꯑꯩꯁꯨ ꯅꯠꯇꯦ ꯑꯩ ꯅꯪ ꯈꯛꯇ ꯇꯣꯡꯕ ꯅꯠꯇꯦꯕꯀꯣ ꯑꯩ ꯄꯥꯏꯕꯁꯨ ꯑꯩꯁꯨ ꯇꯣꯡꯉꯦꯕ ꯀꯔꯝ ꯀꯥꯏꯗꯗ ꯍꯥꯏꯗꯤ ꯑꯗꯨꯝ ꯍꯦꯜꯞ ꯇꯧꯅꯕꯗꯨꯕꯨ ꯅꯠꯇ꯭ꯔꯣ
ꯎ ꯎꯝ ꯉꯁꯤꯗꯤ ꯀꯔꯤ ꯀꯔꯤ ꯇꯧꯒꯅꯤ ꯅꯪ
ꯉꯁꯤꯁꯦ ꯍꯣꯔꯦꯟ ꯍꯣꯔꯦꯟ ꯅꯨꯡꯁꯥꯁꯦ ꯈꯤꯇꯪ ꯅꯨꯡꯁꯥꯁꯦ ꯊꯣꯛꯇ꯭ꯔꯗꯤ ꯀꯣꯏꯕ ꯆꯠꯀꯅꯤ ꯏꯃꯥꯟꯕꯤꯗ
ꯍꯩꯅꯦ ꯅꯣꯡ ꯆꯨꯕ꯭ꯔꯣ ꯅꯣꯏꯗꯨꯗꯁꯨ
ꯆꯨꯑꯦ ꯉꯁꯥ ꯑꯌꯨꯛ ꯈꯤꯇꯪ ꯆꯨꯔꯝꯃꯦ ꯑꯗꯨꯒ ꯉꯔꯥꯡ ꯅꯨꯡꯗꯥꯡ ꯇꯨꯞꯄ ꯆꯨꯦ
ꯑꯣ ꯉꯔꯥꯡ ꯏꯕꯥꯅꯤ ꯅꯨꯡꯗꯥꯡ ꯋꯥꯔꯤ ꯁꯥꯕꯗꯣ
ꯍꯣꯏ
ꯄꯨꯡ ꯀꯣꯟꯅ ꯊꯝꯅꯈꯤꯕꯗꯣ ꯑꯗꯒꯤ ꯅꯣꯡ ꯆꯨꯕ ꯍꯧꯔꯛꯄꯅꯦꯕ
ꯍꯣꯏ ꯍꯣꯏ ꯃꯩꯒ ꯃꯨꯠꯂꯤꯗꯣ ꯆꯞ ꯃꯥꯟꯅꯗ꯭ꯔꯣ ꯅꯠꯇꯦ ꯃꯩ ꯃꯨꯠꯄꯒ ꯑ
ꯑꯗꯨꯅꯦ ꯑꯗꯨꯒ ꯑꯗꯒꯤ ꯅꯣꯡ ꯆꯨꯕꯗꯅ ꯆꯨꯕꯗ ꯑꯗꯨꯝ ꯂꯦꯞꯇ꯭ꯔꯦ ꯑꯗꯨꯒ ꯄꯨꯡ ꯇꯔꯥ ꯍꯦꯟꯕ ꯇꯔꯥꯃꯥꯊꯣꯏ ꯇꯥꯔꯛꯄ ꯑꯗꯥꯏꯗ ꯅꯣꯟꯁꯦ ꯌꯥꯝ ꯀꯜꯂꯦꯕꯀꯣ ꯅꯨꯡꯁꯤꯠꯁꯨ ꯌꯥꯎꯅ ꯇꯧꯋꯦ ꯑꯗꯨꯗꯒꯤ ꯑꯩꯅ ꯇꯨꯝꯊꯕ ꯄꯨꯡ ꯄꯥꯔꯣ ꯑꯃ ꯇꯥꯗꯣꯔꯦ ꯑꯗꯨꯏꯐꯥꯎ ꯑꯗꯨꯝꯅꯨꯡꯁꯤꯨꯀꯣꯣꯡꯅꯨꯡꯁꯤ ꯁꯨꯡꯂꯩ ꯂꯦꯞꯇ ꯀꯟꯅ ꯑꯗꯨꯝ ꯑꯗꯨꯒ ꯑꯩꯅ ꯇꯨꯝ ꯍꯧꯒꯠꯂꯛꯄꯗ ꯑꯗꯨꯝ ꯨꯒ ꯂꯩꯔꯝꯃꯤ ꯄꯨꯡ ꯃꯉꯥ ꯇꯥꯗ꯭ꯔꯤꯉꯩꯗꯒꯤ ꯑꯗꯨꯝ ꯆꯨꯔꯦ ꯅꯣꯡꯁꯦ ꯑꯍꯤꯡ ꯆꯨꯞꯄ ꯑꯗꯨꯝ ꯇꯨꯕ ꯃꯥꯜꯂꯦꯕ
ꯍꯣꯏ
ꯑꯗꯨ ꯅꯝ ꯅꯠꯇꯦ ꯍꯧꯖꯤꯛ ꯁꯨꯔꯒ ꯍꯧꯖꯤꯛꯅ ꯑꯃ ꯌꯥꯝ ꯇꯛꯅꯕꯀꯣ ꯁꯨꯡꯂꯦꯞ ꯂꯦꯞꯇꯕꯪꯪ ꯇꯝꯅ ꯑꯗꯨꯝ ꯆꯨꯕ
ꯂꯦꯞꯇꯦ ꯑꯩꯈꯣꯏꯗꯁꯨ ꯂꯦꯞꯇꯦ
ꯎꯝ
ꯇꯨꯔꯦꯟꯗꯤ ꯐꯖꯅ ꯌꯥꯔꯝꯃꯔꯣꯏ
ꯏꯁꯤꯡ ꯀꯜꯂꯝꯃꯅꯤ ꯇꯨꯔꯦꯟꯗꯤ ꯍꯥꯞꯊꯣꯛꯑꯝꯃꯅꯤ ꯑꯩꯈꯣꯏꯒꯤ ꯌꯨꯝꯒꯤ ꯀꯩꯅꯣ ꯏꯁꯤꯡ ꯆꯦꯅꯝ ꯃꯆꯥ ꯂꯩꯕꯗꯣ
ꯍꯣꯏ
ꯍꯣꯏ ꯑꯗꯨꯁꯨ ꯑꯗꯨꯝ ꯄꯤꯛꯊꯜꯂꯦꯕꯀꯣ ꯑꯗꯨꯒ ꯑꯩꯈꯣꯏꯒꯤ ꯂꯩꯔꯛꯇ ꯈꯣꯡꯕꯥꯟ ꯂꯩꯕꯗꯣ
ꯍꯣꯏ
ꯈꯣꯡꯕꯥꯟꯁꯨ ꯂꯣꯏ ꯄꯤꯛ ꯄꯤꯛꯂꯦ ꯁꯤꯗꯒꯤ ꯍꯦꯟꯅ ꯁꯨꯝ ꯀꯟꯅ ꯁꯨꯝ ꯆꯨꯔꯗꯤ ꯏꯁꯤꯡ ꯊꯨꯝꯃꯅꯤ
ꯑꯁꯦꯡꯕ ꯏꯁꯤꯡ ꯊꯨꯝꯕ ꯍꯥꯏꯁꯦ ꯇꯜꯂꯦ ꯑꯁꯦꯡꯕ
ꯎꯝ ꯎꯝ ꯏꯁꯤꯡ ꯊꯨꯝꯕꯁꯦ ꯕꯤꯠ ꯌꯥꯝ ꯂꯩꯇꯦ ꯑꯉꯥꯡ ꯑꯣꯏꯔꯤꯀꯥꯟꯗꯗꯤ ꯏꯁꯤꯡ ꯊꯨꯝꯕꯁꯦ ꯌꯥꯝ ꯌꯥꯝ ꯄꯥꯝꯃꯝꯃꯦꯕꯀꯣ ꯆꯤꯡꯒ ꯊꯨꯝꯕꯗꯣ ꯑꯗ ꯀꯣꯏꯆꯠ ꯀꯣꯏꯆꯠꯀ ꯆꯠꯄ ꯑꯗ ꯏꯁꯤꯡꯁꯤꯗ ꯍ ꯀꯨꯟꯊꯔꯛꯑꯒ
ꯍꯣꯏ
ꯏꯀꯥꯏ ꯀꯥꯏ ꯏꯁꯤꯡ ꯀꯌꯥ ꯊꯨꯝꯕ ꯌꯦꯡꯉꯤꯅꯣ ꯀꯥꯏ ꯀꯨꯏꯆ ꯀꯨꯏꯆꯠ ꯑꯗꯩ ꯈꯔ ꯀꯨꯠꯊꯕ ꯃꯐꯝꯗꯗꯤ ꯍꯦꯟꯅ ꯏꯁꯤꯡ ꯂꯩꯕꯒꯤ ꯁꯥꯥꯒ ꯌꯧꯗꯅ ꯑꯉꯥꯡ ꯄꯨꯔꯥ ꯕꯤꯠ ꯑꯃꯅꯤ
ꯑꯩꯈꯣꯏꯅꯁꯨ ꯇꯧꯕꯅꯦ ꯀꯣ ꯀꯣꯏ ꯂꯥꯁ ꯁꯣꯔꯣꯛ ꯁꯣꯔꯣꯛꯄ ꯏꯁꯤꯡ ꯊꯨꯝꯃꯗꯤꯀꯣ ꯑꯁ ꯅꯨꯡꯉꯥꯏꯔꯦ ꯑꯩꯈꯣꯏꯗꯗꯤ ꯑ ꯆꯣꯡꯉꯒ ꯁꯥꯟꯅꯔꯅꯤ ꯑꯗꯣ
ꯎ ꯑꯧ ꯑꯗꯨꯗꯤ ꯌꯥꯝ ꯇꯟꯕ ꯑꯃ ꯍꯥꯏꯕ꯭ꯔꯥ ꯑꯩꯈꯣꯏꯒꯤꯗꯤ ꯆꯤꯡ ꯊꯣꯝꯕꯥꯟꯗ ꯑꯩꯈꯣꯏꯒꯤ ꯑꯗꯨꯝ ꯁꯨꯃꯥꯡ ꯌꯧꯗꯔꯦꯕꯀꯣ ꯙꯔꯤꯗꯒ ꯂꯩꯗꯩꯒ ꯐꯝꯃꯒ ꯏꯟ ꯁꯣꯛꯄ ꯌꯥꯎꯈ꯭ꯔꯦꯕꯀꯣ ꯏꯟ ꯆꯤꯡꯕ ꯌꯥꯎꯈ꯭ꯔꯦꯕꯀꯣꯏ ꯉꯥ ꯈꯔ ꯂꯥꯛ ꯆꯔꯅ ꯏꯁꯤꯡ ꯌꯥꯝ ꯇꯨꯝꯕ ꯀꯥꯟꯗ ꯑꯗꯨꯒꯤ ꯌꯥꯝ ꯑꯗꯨꯝ ꯍꯥꯏꯔꯒꯗꯤ ꯏꯁꯤꯡꯗꯣ ꯍꯟꯊꯈꯤꯕꯗꯅꯦꯀꯣ ꯂꯩꯈꯣꯝ ꯃꯌꯥꯝ ꯂꯩꯍꯧꯋꯦꯕ ꯂꯩꯈꯣꯝꯒ ꯇꯤꯟꯁꯨ ꯑ ꯂ ꯑꯗꯨꯒ ꯃꯌꯥꯝ ꯂꯩꯍꯧꯋꯦ ꯑꯁ ꯑꯗꯨꯃ ꯂꯣꯏ ꯁꯦꯡꯅꯕꯗ ꯌꯥꯝ ꯋꯥꯖꯅꯤ
ꯑꯁꯦꯡꯕ ꯑꯁ ꯂꯣꯏ ꯀꯪꯕ ꯀꯥꯟꯗ ꯁꯦꯡꯕꯁꯦ
ꯑꯩꯈꯣꯏꯒꯤ ꯁꯨꯃꯥꯡꯗꯣ ꯑꯁꯇꯔ ꯇꯧꯋꯦꯕꯀꯣ ꯑꯃ ꯁꯤꯃꯦꯟꯅ ꯇꯧꯕꯗꯣ ꯂꯩꯕꯥꯛꯇꯤ ꯑꯣꯏꯗꯦꯕꯀꯣ ꯑꯗꯨꯗ ꯑꯗꯨꯝ ꯌꯥꯝ ꯏꯁꯃꯨꯠ ꯑꯣꯏꯅ ꯇꯧꯕ ꯅꯠꯇꯕ ꯑꯗꯨꯝ ꯈꯔ ꯔꯐ ꯑꯣꯏꯅ ꯇꯧꯕꯗꯣ ꯇꯨꯗꯅꯕꯒꯤ ꯆꯥꯡꯗ ꯁꯤꯠ ꯅꯥꯜꯂꯗꯤ ꯃꯤ ꯁꯤꯠ ꯇꯨꯒꯜꯂꯤꯗꯅꯀꯣ ꯑꯗꯨꯒꯤ ꯁꯨꯃꯥꯡ ꯑꯗꯨꯃꯥꯏꯅ ꯇꯧꯋꯦꯕ ꯃꯥꯡꯒꯣꯟꯜꯅ ꯐꯖꯅ ꯇꯧꯋꯦ ꯑꯗꯨꯒ ꯁꯨꯃꯥꯡꯒꯤ ꯑꯗꯨꯒꯤ ꯑꯀꯨꯠ ꯑꯀꯨꯠꯄꯗꯨꯗ ꯂꯩꯈꯣꯝꯗ ꯌꯥꯝ ꯆꯪꯍꯧꯋꯦ ꯌꯥꯝ ꯅꯨꯡꯉꯥꯏꯇꯦ ꯏꯁꯤꯡ ꯆꯥꯎꯔꯛꯑꯗꯤ
ꯎꯝ ꯑꯗꯨꯅꯦ ꯅꯨꯡꯉꯥꯏꯕꯁꯨ ꯂꯩꯌꯦ ꯅꯨꯡꯉꯥꯏꯇꯕ ꯂꯩꯕꯅꯦ
ꯑꯁ ꯏꯟꯒ ꯏꯁꯥꯒꯤ ꯁꯨꯃꯥꯡꯗ ꯏꯟꯒ ꯆꯤꯡꯕꯗꯤ ꯅꯨꯡꯉꯥꯏꯖꯅꯅꯤ ꯏꯤꯟ ꯃꯆꯥ ꯄꯤ ꯇꯧꯔꯒ ꯉꯥꯁꯦ ꯑꯁꯦꯡꯕꯒꯤ ꯂꯛꯏꯅꯦꯕ
ꯎꯝ ꯊꯕꯛ ꯆꯠꯈꯤꯅꯦꯕ ꯅꯪ ꯑꯗꯨ ꯀꯩꯗꯧ ꯉꯥꯏꯍꯟꯗꯣꯏꯕ
ꯉꯁꯤ ꯑꯗꯨꯝ ꯆꯠꯂꯒ ꯄꯣꯠ ꯂꯩꯔꯨꯗꯧꯕ ꯈꯛꯇꯅꯤꯗ ꯄꯣꯠ ꯂꯩꯔꯒ ꯑꯗꯨꯝ ꯍꯜꯂꯛꯀꯅꯤ
ꯑꯣ ꯎꯝ ꯄꯣꯠꯂꯗꯣ ꯂꯩꯌꯦ ꯑꯩꯈꯣꯏꯁꯨ
ꯎꯝ ꯑꯁ ꯇꯟꯗꯤ ꯇꯟꯂꯦ ꯅꯣꯡ ꯆꯨꯕꯁꯦ
ꯆꯥꯗꯣꯏꯅꯤ ꯑꯗꯨꯗꯨꯅꯦ ꯅꯣꯡ ꯆꯨꯔꯁꯨ ꯑꯥꯏꯁ ꯀ꯭ꯔꯤꯝꯗꯤ ꯑꯗꯨ ꯑꯗꯨꯝ ꯆꯥꯅꯤꯡꯉꯤ ꯍꯣꯔꯦꯟ ꯑꯥꯏꯁ ꯀ꯭ꯔꯤꯝ ꯑꯆꯧꯕ ꯑꯃ ꯃꯝ ꯆꯥꯔꯛꯀꯅꯤ
ꯎꯝ ꯑꯗꯨꯗ ꯅꯥꯔꯣ ꯎꯝ ꯋꯦꯇꯔꯅ ꯐꯖꯗꯕꯒ ꯅꯥꯔꯣ ꯑꯗꯨꯗ ꯃꯊꯛ
ꯅꯥꯔꯤꯣꯏꯗ ꯅꯥꯔꯣꯏꯗ ꯑꯩꯈꯣꯏꯗꯤ ꯑꯗꯨꯝ ꯅꯣꯡ ꯆꯨꯕ ꯀꯥꯟꯗ ꯑꯥꯏꯁ ꯀ꯭ꯔꯤꯝ ꯑꯗꯨꯝ ꯆꯥꯏꯌꯦ ꯀꯩꯝ ꯇꯧꯗꯦ
ꯎꯝ ꯇꯧꯔ ꯑꯗꯨꯝ ꯍꯧꯖꯤꯛꯀꯥꯟ ꯀꯩꯅꯣ ꯑꯁ ꯌꯥꯝ ꯊꯣꯛꯑꯦ ꯔꯤꯜꯁꯇꯒ ꯌꯦꯡꯕ ꯑꯗꯨꯛ ꯑꯩꯗꯤ ꯃꯣꯏ ꯀꯩꯅꯣ ꯑꯥꯏꯁ ꯀ꯭ꯔꯤꯝ ꯃꯣꯏ ꯁꯦꯝꯕꯗꯣ ꯑꯗꯨ ꯀꯩꯅꯣꯗꯒꯤ ꯂꯧꯋꯦꯒ ꯑꯥꯏꯁꯇꯣ ꯃꯤ ꯃꯣꯞꯇꯒꯤ ꯍꯣꯁꯄꯤꯇꯥꯜꯗꯒꯤ ꯑꯗꯨꯃꯛ ꯂꯧꯋꯦꯒ ꯇꯧꯕꯗꯣ ꯑꯁ ꯇꯜꯂꯦ ꯑꯁꯦꯡꯕ ꯑꯁꯦꯡꯕ꯭ꯔꯥ ꯅꯠꯇ꯭ꯔꯒ ꯆꯤꯟꯊꯤꯕ꯭ꯔꯥ ꯋꯥꯏꯔꯦꯜ ꯆꯠꯅꯤꯉꯥꯏ ꯃꯣꯏ ꯇꯧꯕ꯭ꯔꯥ ꯈꯪꯗꯦ
ꯍꯣꯏ ꯑꯗꯨꯒꯨꯝꯕꯗꯣ ꯑꯁ ꯒ꯭ꯌꯥꯟꯦꯟ ꯃꯦꯟ ꯑꯗꯨ ꯇꯥꯗ꯭ꯔꯕꯅꯤꯅ ꯍꯧꯖꯤꯛꯇꯤ ꯑꯦ ꯑꯥꯏꯅ ꯁꯦꯝꯕ ꯕꯤꯗꯤꯑꯣ ꯊꯣꯛꯂꯛꯈꯤꯕꯗꯒꯤꯩ ꯋꯥ
ꯍꯣꯏ ꯁꯨꯡꯇꯥ ꯊꯥꯗꯗ꯭ꯔꯦ ꯑꯩꯗꯤ ꯑꯁꯦꯡꯕ ꯁꯨꯡꯛꯊꯥ ꯊꯥꯖꯥꯗꯦ ꯤ ꯌꯥꯝ ꯌꯥꯝ ꯍꯩ ꯍꯥꯏꯕꯅꯦ ꯃꯤ ꯃꯥꯟꯗ꯭ꯔꯣ
ꯅꯌꯥ
ꯑꯗꯨꯅꯦ ꯑꯁꯦꯡꯕ
ꯑ ꯚꯤꯗꯤꯑꯣꯒ ꯑꯗꯨꯝ ꯁꯦꯝꯕ ꯂꯩꯕꯅꯦꯕ ꯈꯪꯕ꯭ꯔꯥ ꯃꯤꯁꯦ ꯀꯩꯅꯣꯗꯤ ꯑꯣꯏꯔꯒ ꯏꯟꯗꯤꯌꯥꯒꯤꯗꯨꯗꯤ ꯑꯣꯏꯔꯀꯥꯟꯗꯀꯣ ꯃꯅꯤꯄꯨꯔꯒꯤ ꯅꯠꯇꯕ ꯃꯄꯥꯟ ꯂꯝꯒꯤꯗꯤ ꯎꯤꯡꯅ ꯑꯣꯏꯔꯒꯀꯣ ꯀꯩꯅꯣꯒ ꯃꯁꯥꯁꯦ ꯀꯩꯅꯣ ꯃꯅꯨꯡꯗꯒ ꯄꯥꯅꯤ ꯄꯨꯨꯔꯤ ꯃꯍꯤ ꯃꯅꯨꯡꯗꯒ ꯃꯩ ꯃꯔꯣꯡ ꯊꯥꯔꯒ ꯃꯁꯥꯁꯦ ꯙꯔꯝ ꯑꯆꯧꯕ ꯑꯃꯗ ꯇꯧꯔꯦꯕꯀꯣ ꯄꯥꯇ꯭ꯔ ꯑꯆꯧꯕ ꯑꯃꯗ ꯗ ꯂꯩꯔ ꯀꯥꯟꯗꯅꯦ ꯃꯥꯏ ꯃꯁꯥꯒꯤ ꯃꯇꯗꯨꯁꯨ ꯑꯩꯅ ꯄꯤꯕꯒꯤ ꯇꯥꯏꯞꯇꯒ ꯇꯧꯗꯣꯏꯕ ꯑꯗꯨ ꯑꯦ ꯍꯥꯏꯅ ꯁꯦꯝꯃꯤꯅꯦꯉꯣ ꯈꯪꯗꯕ ꯃꯤꯗꯤ ꯑꯗꯨ ꯊꯥꯖꯗꯣꯏꯅꯤ ꯌꯣꯡ
ꯑꯁꯦꯡꯕ ꯑꯁ
ꯖꯥꯠ ꯖꯥꯠ ꯌꯥꯝ ꯂꯩꯕꯅꯦ ꯑꯗꯨ ꯑ ꯃꯁꯥꯗꯒꯤ ꯑꯃꯣꯠꯄ ꯈꯤꯗ꯭ꯔꯦ ꯈꯤꯗ꯭ꯔꯦ ꯈꯦꯠꯇꯠꯂꯀꯥꯟꯗ ꯍꯥꯞꯄꯒꯁꯨ ꯌꯥꯎꯕꯅꯤ ꯑꯗꯨꯅ ꯑꯗꯨꯕꯨꯗꯤ ꯑꯁꯦꯡꯕꯕꯨ ꯑꯗꯨ ꯅꯠꯇꯕꯀꯣ ꯑꯦ ꯑꯥꯏꯅ ꯁꯦꯝꯕ ꯚꯤꯗꯤꯑꯣꯗ ꯀꯣ ꯃꯤ ꯌꯥꯝ ꯍꯪꯉ ꯀꯣꯏꯅꯒꯜꯂꯦ ꯑꯗꯨꯗ ꯑꯗ ꯈꯔ ꯑꯍꯟꯈꯩꯗꯤꯀꯣ ꯑꯍꯅꯗꯤ ꯑꯗꯨꯝ ꯑꯩꯈꯣꯏ ꯖꯦꯅꯦꯔꯦꯁꯟ ꯃꯃꯥꯡꯒꯤ ꯃꯃꯥꯡꯒꯤ ꯑꯗꯨꯝ ꯑꯍꯟꯕꯁꯤꯡꯗꯣ ꯄꯨꯄꯨꯈꯣꯏ ꯄꯨꯕꯄꯨꯈꯣꯏ ꯑꯣꯏꯔꯅ ꯍꯥꯏꯗꯤ ꯎ ꯊꯥꯖꯗꯣꯏꯅꯦꯕꯀꯣ ꯑꯁ ꯃꯣꯏꯗꯤ ꯁꯨꯃꯥꯏꯅ ꯇꯧ ꯍꯩꯅꯗꯦꯅ ꯍꯥꯏꯗꯨꯅꯦ ꯁꯤꯕꯨ ꯀꯃꯥꯏꯅ ꯆꯥꯔꯤꯅꯣ ꯇꯨꯒꯇ ꯆꯩꯌꯦꯅ ꯍꯥꯏꯔꯤꯅꯤ ꯃꯣꯏꯗꯤ ꯁꯦꯝꯖꯤꯟꯕꯅꯦꯀꯣ ꯈꯪꯗꯕꯒꯤ
ꯈꯪꯗꯕ ꯃꯌꯥꯡ ꯃꯆꯥꯁꯤꯡꯁꯤꯗꯤ ꯇꯧꯔꯒ
ꯍꯣꯏ ꯍꯣꯏ ꯍꯣꯏ ꯌꯥꯝ ꯃꯣꯠꯂꯦꯅ
ꯑ ꯌꯥꯝ ꯂꯩꯒꯦ ꯇꯧꯋꯦ ꯐꯖ ꯃꯣꯏꯗꯤ ꯑꯗꯨꯒꯨꯝꯕꯁꯦ ꯃꯣꯏ ꯃꯣꯏꯒꯤ ꯐꯣꯟꯗꯅ ꯍꯦꯟꯅ ꯂꯥꯛꯄꯒꯨꯝ ꯇꯧꯗ꯭ꯔꯣ ꯃꯣꯏ ꯌꯨꯇ꯭ꯌꯨꯞꯀ ꯌꯦꯡꯕ ꯀꯥꯟꯗ ꯍꯣꯏ ꯕꯣꯕꯣꯛ ꯄꯨꯄꯨꯈꯣꯏ ꯍꯣꯏ ꯑꯁ ꯌꯥꯝ ꯇꯧꯕꯅꯦ ꯃꯣꯏꯗꯤ ꯑꯗꯨ ꯀꯨꯝꯍꯩ ꯑꯣꯏꯅ ꯌꯦꯡꯕꯅꯦ
ꯎꯝ
ꯑꯩꯗꯤꯀꯣ ꯏꯌꯥꯏꯗ ꯑꯩꯅ ꯏꯌꯥꯏ ꯃꯣꯏꯅ ꯁꯦꯝꯕꯗ ꯄꯥꯝꯃꯤꯁꯤꯦ ꯃꯣꯏ ꯃꯨꯛꯕꯥꯡꯒꯨꯝꯕ ꯇꯧꯕꯗꯣ ꯑꯗꯨꯒ ꯌꯥꯝ ꯁꯦꯇꯤꯁꯐꯥꯏꯤꯡ ꯕꯤꯗꯤꯑꯣꯒꯨꯝꯕꯀꯣ ꯑꯗꯨꯒꯨꯝꯕ ꯈꯛꯇꯤ ꯅꯨꯡꯉꯥꯏ ꯑꯇꯣꯞꯄ ꯑꯩꯈꯣꯏꯒꯤꯗꯤ ꯀꯗꯥꯏꯗꯩꯅꯣ ꯖꯥꯠ ꯖꯥꯠ ꯉꯥꯛꯇ
ꯀꯊꯣꯛꯄꯅꯦ ꯍꯥꯏꯗꯒꯤ ꯍꯩꯒꯤꯒ ꯂꯩꯕꯁꯤꯡꯗꯣ
ꯑꯣ ꯍꯩꯒꯤꯒ ꯃꯣꯏ ꯀꯔꯤ ꯀꯩꯅꯣ ꯁꯦꯝꯕꯗꯣ
ꯅꯣꯡꯅꯤꯡꯕ ꯌꯥꯎꯅ ꯑꯧ ꯑꯧ ꯎꯔꯤ ꯎꯔꯤ ꯑꯁ ꯑꯁ ꯃ ꯗꯥꯟꯁ ꯍꯧꯇꯣꯡꯒꯤ ꯆꯥ ꯌꯥꯝ ꯎꯏ ꯌꯥꯝ ꯅꯨꯡꯁꯤ ꯑꯗꯨꯝꯕ ꯑꯇꯩ ꯎꯏ ꯃꯤꯡꯗꯣ
ꯑꯁ ꯑꯁꯦꯡꯕ ꯑ ꯍꯣꯏ ꯌꯥꯝ ꯄꯥꯝꯃꯦ ꯑꯩ
ꯑꯩꯁꯨ ꯌꯥꯝ ꯄꯥꯝꯃꯦ ꯍꯧꯗꯣꯡ ꯍꯨꯏꯁꯨ ꯄꯥꯝꯃꯦꯕꯀꯣ ꯑꯗꯣ ꯍꯧꯗꯣꯡ ꯄꯥꯝꯕ ꯍꯦꯜꯂꯦ
ꯑꯗꯨꯣꯅꯦ ꯍꯦꯟꯅ ꯎꯝ ꯃꯣꯏꯅ ꯍꯦꯟꯅ ꯀꯩꯅꯣ ꯈꯪꯗꯦ ꯌꯥꯝ ꯀ꯭ꯌꯨꯠ ꯑꯣꯏꯌꯦꯕ
ꯍꯣꯏ ꯑꯗꯨꯝ ꯍꯨꯏꯗꯤ ꯈꯔ ꯆꯥꯎꯒ꯭ꯔꯗꯤ ꯄꯝꯕꯒ ꯋꯥꯏꯗꯅꯀꯣ ꯑꯗꯨ ꯅꯨꯡꯁꯤꯔꯔꯕꯕꯨꯗꯤ ꯅꯝꯅꯅꯕꯕꯨꯗꯤ ꯄꯥꯝꯉ ꯑꯗꯣ ꯍꯧꯗꯣꯡꯗꯤ ꯂꯦꯡꯖꯨꯝꯗ ꯍꯥꯞꯀꯦꯔ ꯈꯨꯠꯅ ꯄꯝꯒꯦꯔ ꯑꯩꯅ ꯆꯠꯅꯤꯡꯕ ꯃꯐꯝꯗꯣ ꯄꯨꯕ ꯌꯥꯏꯗꯅ ꯀꯣ
ꯑꯗꯨꯅꯦ ꯃꯣꯏ ꯆꯥꯎꯔꯁꯨ ꯀꯌꯥꯝ ꯆꯥꯎꯗꯦꯕ ꯅꯠꯇ꯭ꯔꯣ ꯑꯗꯨꯝ ꯄꯝꯃꯒ ꯂꯩꯕ ꯌꯥꯔꯦ
ꯎꯝ ꯅꯣꯏ ꯍꯧꯗꯣꯡ ꯂꯣꯏꯕ꯭ꯔꯥ ꯌꯨꯝꯗ
ꯍꯥꯥ ꯑꯩꯈꯣꯏ ꯑꯩꯈꯣꯏꯁꯦ
ꯑ ꯅꯣꯏꯒꯤ ꯀꯌꯥ ꯂꯩꯌꯦꯕ ꯍꯣꯏ ꯍꯣꯏ ꯑꯩ ꯍꯥꯟꯅ ꯍꯥꯏꯔꯒꯁꯦ ꯍꯧꯗꯣꯡꯅꯦ ꯅꯣꯡꯃꯗ ꯄꯨꯡ ꯀꯨꯟꯃꯔꯤ ꯂꯩ ꯁꯦ ꯁꯤꯗꯩꯁꯤꯗ ꯄꯨꯡ ꯇꯔꯥ ꯍꯦꯟꯅ ꯇꯨꯝꯕꯅꯦꯕ ꯍꯧꯗꯣꯡꯗꯤ ꯅꯣꯡꯃꯗ ꯐꯩꯌꯥꯝ ꯌꯥꯝ ꯑꯗꯨꯅ ꯑꯗꯨꯅ ꯃꯣꯏꯗꯤ ꯑꯗꯨꯝ ꯑꯅꯝꯕꯗ ꯇꯨꯝꯃꯒ ꯂꯩꯗꯣꯏꯅꯦ ꯑꯗꯨꯒ ꯃꯣꯏꯅ ꯍꯧꯒꯠꯂꯛꯄ ꯃꯇꯝꯗꯅ ꯁꯥꯟꯅꯕ ꯆꯥꯕ ꯁꯤꯒꯨꯝꯕꯁꯤ ꯇꯧꯗꯣꯏꯅꯦꯕ
ꯎꯝ ꯃꯩ ꯌꯥꯝ ꯄꯥꯝꯕꯅꯦ ꯃꯣꯏꯁꯦ ꯃꯩ ꯌꯥꯝ ꯄꯥꯝꯕ
ꯑꯧ ꯃꯤꯗ ꯃꯇꯨꯒ ꯆꯥꯛꯀꯩ ꯃꯩꯃꯅꯥꯛꯁꯤꯗ ꯐꯝꯗꯨꯏꯅꯤ
ꯑꯗꯨꯗꯤ ꯑꯁ ꯖꯥꯠ ꯖꯥꯠ ꯌꯥꯝ ꯎꯕꯅꯤ ꯈꯪꯕ ꯎꯝ ꯅꯣꯏ ꯍꯧꯗꯣꯡ ꯑꯅꯤ ꯂꯩꯌꯦꯕ
ꯑꯥ ꯂꯩꯌꯦ ꯋꯥꯏꯠ ꯒꯤꯕꯅꯦꯀꯣ ꯎꯝ ꯈꯔ ꯒ꯭ꯔꯦ ꯑꯣꯏ ꯀꯩ ꯑꯣꯏ ꯇꯧ ꯃꯆꯨꯒ ꯂꯥꯡꯉꯦꯕꯀꯣ ꯕ꯭ꯔꯥꯎꯟ ꯑꯣꯏ ꯒ꯭ꯔꯦ ꯑꯣꯏ ꯇꯧꯕꯀꯣ ꯑꯗꯨ ꯃꯆꯨꯗꯣ
ꯑꯩꯈꯣꯏꯁꯨ ꯌꯥꯝ ꯌꯣꯛꯅꯤꯡꯉꯦ ꯑꯗꯣ ꯑꯩꯈꯣꯏ ꯕꯨꯕꯣꯛ ꯕꯨꯕꯣꯛꯁꯦ ꯍꯧꯗꯣꯡꯒ ꯌꯥꯝ ꯆꯥꯟꯅꯗꯕ ꯍꯥꯏꯗꯤ ꯑꯦꯂꯔꯖꯤ ꯀꯧꯕ꯭ꯔꯥ ꯈꯪꯗꯦ ꯃꯥꯥꯏꯖꯦ
ꯑꯣ ꯂꯩꯕꯅꯤ ꯂꯩꯕꯅꯤ ꯃꯤ ꯍꯨꯏ ꯃꯇꯨꯗ ꯑꯦꯂꯔꯖꯤ ꯇꯧꯕ ꯍꯧꯗꯣꯡ ꯃꯇꯨꯗ ꯑꯦꯂꯔꯖꯤ ꯇꯧꯕ ꯃꯤ ꯂꯩꯕꯅꯤ
ꯎꯝ ꯃꯤꯌꯥꯝ ꯎꯝ ꯀꯣꯡꯒꯥꯏ ꯑꯝ ꯂꯩꯕꯅꯦ ꯇꯜꯂꯦꯗ ꯃꯣꯏꯗꯤ ꯀꯩꯅꯣ ꯇꯜꯂꯦ ꯀꯔꯤꯅꯣ ꯈꯪꯗꯦ ꯃꯣꯏ ꯑꯗꯨ ꯌꯥꯝ ꯅꯨꯡꯁꯤꯕ ꯖꯤꯕꯗꯨꯕꯨ
ꯍꯌꯦꯡ ꯋꯥꯏ ꯅꯪ ꯂꯣꯏ ꯐꯪꯗꯣꯏꯅꯤ ꯀꯩꯝ ꯈꯜꯂꯅꯨ
ꯑꯗꯨꯅꯦꯀꯣ ꯑꯩꯈꯣꯏ ꯏꯁꯥꯒꯤ ꯊꯕꯛ ꯇꯧꯕꯀꯥꯟꯗ ꯑꯗꯨ ꯂꯩꯔꯒ ꯐꯖꯅ ꯊꯝꯒꯗꯕ
ꯃꯥꯅꯤ
ꯃꯃꯜ ꯑꯇꯥꯡ ꯑꯇꯥꯡꯕ ꯂꯩꯗꯅ
ꯍꯣꯏ ꯐꯣꯔꯦꯟꯒꯤ ꯕ꯭ꯔꯤꯠꯁꯤꯡꯗꯣ
ꯍꯣꯏ ꯃꯣꯏꯒꯤ ꯕ꯭ꯔꯤꯖꯁꯤꯡꯗꯣ ꯂꯩꯔꯒ
ꯂꯇꯨ ꯃꯣꯟ ꯃꯣꯟ ꯂꯥꯎꯕꯗꯣ ꯐꯦꯁꯟ
ꯍꯣꯏ ꯄꯔꯁꯦꯟ ꯀꯩꯅꯣ
ꯑꯗꯒꯤ ꯑꯣꯔꯦꯟꯖ ꯃꯆꯨꯒꯤ
ꯑꯧ ꯑꯉꯧꯕ ꯑꯣ ꯑꯣꯔꯦꯟꯖ ꯑꯣ ꯑꯁ ꯌꯥꯝ ꯐꯖꯩ ꯄꯥꯝꯃꯦ ꯑꯩꯁꯨ
ꯎꯝ
ꯍꯨꯏꯁꯨ ꯀꯣ ꯍꯨꯏꯁꯨ ꯂꯩꯕꯅꯦ ꯎꯝ ꯀꯌꯨꯠ ꯑꯣꯏꯕ ꯌꯥꯝ ꯂꯩꯕꯅꯦ
ꯑꯧ ꯑꯧ ꯍꯨꯏꯗ ꯃꯆꯥꯗ ꯑꯃ ꯃꯇꯨ ꯃꯣꯟꯃꯣꯟ ꯂꯥꯎꯕ